ꯑ
ꯑ ꯇꯥꯔꯦ ꯇꯥꯔꯦ ꯑꯥ
ꯑꯣ ꯑꯣ ꯀꯩꯀꯩ ꯇꯧꯔꯝꯃꯤꯒꯦ
ꯑꯥ ꯑꯩꯆꯦ ꯁꯨꯝ ꯊꯕꯛ ꯏꯪꯒꯥꯡ ꯁꯨꯝ ꯇꯧꯔꯝꯃꯤꯖꯥꯠꯅ‌ꯦ
ꯑꯣ ꯏꯆꯤꯟ ꯅꯥꯎꯖ‌ꯦ ꯋꯥꯔꯤ ꯁꯥꯟꯅꯗꯕ ꯀꯨꯏꯔꯦꯅ ꯁꯨꯝ ꯇꯧꯔꯛꯑꯝꯃꯤꯅꯤ
ꯑꯥ
ꯍꯧꯖꯤꯛꯀꯥꯟꯁꯤꯕꯨ ꯑꯅꯥ ꯑꯌꯦꯛ ꯌꯥꯎ ꯀꯃꯥꯏ ꯀꯃꯥꯏ ꯇꯧꯔꯤꯒꯦ ꯏꯃꯨꯡ ꯃꯅꯨꯡ
ꯍꯅꯥ ꯑꯌꯦꯛꯁ‌ꯦ ꯀꯩꯅꯣ ꯇꯧꯔꯦ ꯑꯥ ꯏꯃꯥ ꯈꯔ ꯒꯔ ꯁꯣꯟꯖꯜꯂꯒ ꯀꯤꯅꯤ ꯈꯔ ꯑ ꯁꯣꯛꯆꯜꯂꯛꯄ ꯑꯗꯒꯤ ꯗꯥꯏꯕꯦꯇꯤꯁ ꯑꯥ ꯍꯥꯏꯕ ꯇꯥꯔꯦ ꯁꯨꯒ꯭ꯔ ꯈꯔ ꯋꯥꯡꯉꯤ ꯁꯤꯒꯤ ꯑꯗꯨꯝ ꯑ ꯗꯥꯛꯇ꯭ꯔꯆꯨꯝ ꯇ꯭ꯔꯤꯠꯃꯦꯟ ꯇꯧꯗꯅ ꯍꯣꯁꯄꯤꯇꯥꯜ ꯑꯥꯏꯁ ꯇꯧꯗꯅ ꯑꯃꯨꯛ ꯆꯠ ꯑꯃꯨꯛ ꯄꯨꯊ ꯑꯗꯨꯝ ꯇꯧ ꯂꯩꯔꯦ ꯑꯥ ꯅꯣꯏꯗꯤ ꯑꯅꯥ ꯅꯣꯏꯗꯤ ꯑꯅꯥ ꯑꯌꯦꯛ ꯌꯥꯎꯗꯕ꯭ꯔꯣ
ꯑꯅꯥ ꯑꯌꯦꯛꯁꯤ ꯁꯨꯒ꯭ꯔꯁꯤꯃꯗꯤ ꯏꯃꯨꯡ ꯈꯨꯗꯤꯡꯒꯤ ꯇꯥꯔꯦꯅꯦ ꯇꯧꯔꯤꯁꯦ ꯑꯩꯈꯣꯏꯁꯨ ꯕꯕꯥ ꯁꯨꯒ꯭ꯔ ꯂꯩ
ꯑꯥ
ꯏꯃꯥꯅ ꯁꯨꯒ꯭ꯔꯗꯤ ꯂꯩꯇꯦ ꯑꯗꯨꯒ ꯃꯥꯒꯤꯅ ꯈ꯭ꯋꯥꯡ ꯅꯥꯕꯤ ꯈꯣꯠꯄꯤꯁꯦ ꯑꯗꯨꯝ ꯇꯧꯕ ꯍꯧꯖꯤꯛꯀꯥꯟꯁ‌ꯦ ꯆꯤꯟꯖꯥꯛꯅꯔ ꯑꯗꯒꯤ ꯀꯩꯅꯅꯣ ꯈꯪꯗ꯭ꯔꯦ ꯁꯨꯒ꯭ꯔꯁꯤꯃ ꯑꯗꯨꯝ
ꯇꯧꯔꯦꯅꯦ
ꯑꯣ
ꯎꯝ
ꯆꯤꯟꯖꯥꯛꯅ ꯑꯣꯏꯗꯣꯏꯅꯤ ꯀꯩꯅꯣꯗ ꯍꯧꯖꯤꯛꯀꯥꯟꯒꯤ ꯆꯤꯟꯖꯥꯛꯁꯤꯡꯁꯦ ꯃꯅꯥ ꯃꯁꯤꯡ ꯚꯦꯖꯤꯇꯦꯕꯜꯁꯤꯡꯁꯦ ꯑꯩꯈꯣꯏꯒꯤ ꯒ꯭ꯔꯣꯠ ꯂꯩꯅꯅꯕ ꯑꯥ ꯀꯦꯃꯤꯀꯦꯜ ꯑꯣꯏꯕ ꯐ꯭ꯔꯇꯤꯂꯥꯏꯖ꯭ꯔ ꯃꯌꯥꯝ ꯑꯃ ꯍꯥꯞꯆꯤꯜꯂꯒ ꯀꯣ ꯃꯁꯤꯗꯒꯤ ꯇꯤꯜꯍꯥꯛ ꯍꯤꯗꯥꯛ ꯑꯈꯣꯏ ꯃꯌꯥꯝꯖꯦ ꯍꯥꯞꯆꯤꯜꯂꯒ ꯄ꯭ꯔꯗꯛ ꯇꯧꯔꯛꯄꯗꯗꯤ ꯃꯤꯑꯣꯏꯕ ꯑꯩꯈꯣꯏꯅ ꯆꯥꯕꯗꯗꯤ ꯐꯠꯂꯛꯇ꯭ꯔꯦꯗꯣ
ꯃꯥꯅꯤ ꯑꯗꯨꯅ ꯆꯥꯕ ꯊꯛꯄꯁꯨ ꯆꯦꯛꯁꯤꯟꯕ ꯑꯗꯩ ꯑꯩꯈꯣꯏꯅ ꯍꯛꯆꯥꯡ ꯁꯥꯖꯦꯜ ꯁꯤꯃꯁꯨ ꯑꯗꯨꯝ ꯗ꯭ꯔꯀꯥꯔ ꯑꯣꯏꯕꯖꯥꯠꯅꯤ ꯍꯧꯖꯤꯛꯀꯥꯟꯁꯦ ꯎꯝ ꯂꯦꯡ ꯑꯣꯠꯄꯁꯨ ꯈꯔ ꯋꯥꯠꯂꯕꯅꯤꯅ
ꯎꯝ ꯑꯗꯨꯒꯤꯗꯤ ꯑꯩ ꯗꯦꯂꯤ ꯔꯨꯇꯤꯟ ꯋꯥꯛ ꯑꯣꯏꯅ ꯑꯩ ꯋꯥꯛꯀꯤꯡ ꯆꯦꯜꯂꯤ ꯅꯣꯡꯃꯗ ꯐꯣꯔꯇꯤꯇꯨ ꯋꯥꯟ ꯑꯋ꯭ꯔ ꯀ‌ꯣ ꯁꯨꯃꯥꯏꯅ ꯅꯣꯡꯃꯩ ꯇꯉꯥꯏ ꯐꯗꯅ ꯑꯗꯨꯝ ꯆꯠꯂꯤ ꯑꯩꯖꯨ ꯑ ꯁꯨꯒ꯭ꯔꯗꯣ ꯍꯥꯏꯒꯠꯂꯛꯇꯅꯕꯅ ꯑꯩꯖꯨ ꯗꯥꯏꯕꯦꯇꯤꯁ ꯄꯦꯁꯦꯟꯅꯤ꯫
ꯑꯣ ꯑꯣ ꯏꯌꯥꯝꯕꯖꯨ ꯁꯨꯒꯔ ꯂꯩꯔꯕꯣꯏꯔꯦ꯫
ꯑꯥ꯫
ꯑꯗꯨꯅꯦ ꯑꯩꯈꯣꯏꯖꯨ ꯄꯥꯈꯠꯂꯛꯑꯦ ꯑꯩꯈꯣꯏꯖꯨ ꯑꯩꯖꯨ ꯉꯔꯥꯡꯗꯒꯤ ꯋꯥꯛꯀꯤꯡ ꯈꯔ ꯈꯔ ꯆꯠ ꯍꯧꯔꯕꯅꯤ ꯊꯣꯡꯒꯜꯗꯕꯨ ꯑꯣꯏꯔꯁꯨ ꯂꯝꯄꯥꯛꯇꯕꯨ ꯑꯣꯏꯔꯁꯨ꯫
ꯑꯥ꯫
ꯍꯥꯟꯅꯗꯤ ꯇꯨꯝꯃꯒꯣꯠꯂꯛꯄꯒ ꯑꯍꯜ ꯂꯃꯟꯅ ꯂꯧꯕꯨꯛꯇ ꯄꯨꯊꯕ ꯏꯪꯈꯣꯜꯗ ꯄꯨꯊꯗꯅ ꯑꯉꯥꯡꯁꯤꯡꯁꯤ ꯂꯥꯏꯔꯤꯛꯁꯨ ꯇꯝꯍꯜꯂꯤ ꯑꯗꯨꯒ ꯍꯛꯆꯥꯡ ꯁꯥꯖꯦꯜꯁꯨ ꯑꯣꯏꯅ ꯊꯕꯛꯁꯨ ꯁꯨꯍꯟꯕꯅꯤꯅ ꯂꯥꯏꯅꯥ ꯇꯤꯟꯅꯥꯁꯦ ꯄꯥꯛ ꯆꯦꯟꯗꯦ ꯑꯗꯒꯤ ꯄꯨꯟꯁꯤ ꯁꯥꯡꯕꯁꯨ ꯊꯥꯏꯅꯅ ꯍꯦꯜꯂꯝꯃꯤꯁꯦ ꯃꯁꯤꯁꯨ ꯑꯃ ꯑꯣꯏꯕꯖꯥꯠꯅꯤ꯫ ꯎꯝ ꯑꯗꯨꯅ ꯍꯧꯖꯤꯛꯀꯥꯟꯗꯤ ꯂꯧ ꯎꯍꯜꯂꯒꯦ ꯂꯧꯕꯨꯛꯇ ꯄꯨꯊꯒꯦ ꯏꯪꯈꯣꯜꯗ ꯄꯨꯊꯒꯦꯁꯨ ꯂꯝꯁꯦ ꯂꯩꯅꯗ꯭ꯔꯦꯗꯣ꯫
ꯑꯗꯨꯒꯤꯁꯨ ꯃꯊꯛꯇ ꯍꯧꯖꯤꯛꯀꯤꯗꯤ ꯐꯤꯜꯁꯤꯡꯁꯦ ꯂꯧꯕꯨꯛ ꯀꯩꯅꯣ ꯐꯥꯔꯃꯔꯁꯤꯡꯁꯤꯖꯨ ꯀꯩꯅꯣ ꯇꯧꯔꯦ ꯃꯦꯆꯤꯟꯅ ꯂꯣꯏꯅ ꯃꯍꯨꯣꯏꯠ ꯁꯤꯜꯂꯛꯑꯦꯀꯣ ꯑ ꯃꯦꯆꯤꯟꯅ ꯃꯣꯏ ꯂꯧ ꯌꯩꯔꯦ ꯊꯥꯏꯅꯗꯤ ꯃꯌꯥꯝ ꯈꯨꯂꯪ ꯆꯠꯅꯕ ꯑꯗꯩ ꯀꯩꯅꯣ ꯇꯧꯕ ꯃꯤꯅ ꯑꯥ ꯅꯣꯡꯉꯥꯟꯗꯒꯤ ꯅꯨꯃꯤꯠ ꯇꯥꯕꯥꯎ ꯂꯧ ꯁꯪꯉꯝ ꯑꯃ ꯌꯩꯕꯗ ꯆꯪꯉꯦ꯫ ꯍꯧꯖꯤꯛꯇꯤ ꯄꯨꯡ ꯑꯃꯗ ꯑꯗꯨꯝ ꯃꯦꯆꯤꯟꯅ ꯑꯗꯨꯝ ꯌꯩꯊꯣꯛꯑꯦ ꯃꯊꯟꯇ ꯑꯗꯨꯝ ꯍꯨꯝꯃꯦ꯫ ꯑꯗꯨꯝ ꯃꯤ ꯃꯤꯑꯣꯏꯕꯁꯤ ꯌꯥꯔꯤꯈꯩ ꯂꯦꯡ ꯑꯣꯠꯇ꯭ꯔꯦ ꯋꯥꯗ꯭ꯔꯦ꯫ ꯁꯤꯅꯁꯨ ꯑꯅꯝꯕ ꯇꯧꯔꯛꯏꯅꯦ ꯑꯥ꯫
ꯃꯥꯅꯦ ꯃꯥꯅꯦ ꯃꯁꯤꯅꯁꯨ ꯂꯥꯏꯅꯥ ꯆꯦꯜꯍꯜꯂꯛꯄꯒꯤ ꯃꯔꯝ ꯑꯃ ꯑꯣꯏꯕꯖꯥꯠꯅꯤ꯫
ꯎꯝ ꯍꯨꯝ
ꯑꯗꯨꯅ ꯇꯉꯥꯏ ꯐꯗꯅ ꯑꯩꯈꯣꯏꯅ ꯂꯩꯕ ꯖꯒꯥ ꯈꯔꯗ ꯋꯥꯛꯀꯤꯡ ꯈꯔ ꯆꯠꯄ ꯑꯗꯩꯗꯤ ꯑꯦꯛꯁꯔꯁꯥꯏꯁ ꯈꯔ ꯇꯧꯕꯁꯤ ꯍꯧꯖꯤꯛꯀꯥꯟꯗꯤ ꯇꯉꯥꯏ ꯐꯗ꯭ꯔꯕ ꯖꯠꯅꯤ꯫
ꯃꯥꯅꯦ ꯃꯥꯅꯦ ꯎꯝ ꯃꯁꯤ ꯀꯝꯄꯜꯁꯔꯤ ꯑꯣꯏꯍꯜꯂꯗꯧꯅꯦ ꯁꯦ꯫
ꯃꯥꯅꯤ ꯃꯥꯅꯤ ꯃꯁꯤ ꯑꯩꯗꯤ ꯂꯩꯀꯥꯏꯒꯤ ꯀ꯭ꯂꯕ ꯑꯗꯒꯤ ꯃꯩꯔꯥ ꯇꯧꯔꯒ ꯄ꯭ꯔꯣꯒꯥ꯭ꯔꯥꯝ ꯑꯃ ꯑꯣꯏꯅꯕꯨ ꯁꯤꯟꯕ ꯌꯥꯕꯖꯥꯠꯅꯤ ꯂꯩꯀꯥꯏꯒꯤ ꯀꯝꯃꯨꯅꯤꯇꯤ ꯍꯣꯜꯕꯗꯕꯨ ꯑꯣꯏꯔꯦ, ꯑꯗꯗꯤ ꯂꯝꯄꯥꯛ ꯑꯃꯗꯕꯨ ꯑꯣꯏꯔꯦ ꯄꯨꯂꯞꯅ ꯑꯦꯛꯁꯔꯁꯥꯏꯁꯄꯨ ꯇꯧꯔꯁꯨ ꯑꯗꯩꯗꯤ ꯋꯥꯔꯃꯤꯡ ꯑꯞꯄꯨ ꯇꯧꯃꯤꯟꯅꯔꯁꯨ ꯃꯁꯤ ꯇꯉꯥꯏ ꯐꯗ꯭ꯔꯕ ꯈꯟꯒꯠꯂꯛꯑꯕꯅꯤ ꯂꯩꯀꯥꯏ ꯈꯨꯗꯤꯡꯒꯤ꯫
ꯑꯗꯨ ꯃꯅꯤꯄꯨꯔꯗꯁꯨ ꯑꯗꯨꯝ ꯃꯐꯝ ꯈꯨꯗꯤꯡꯒꯤ ꯍꯧꯖꯤꯛꯁꯦ ꯑꯍꯜ ꯂꯃꯟꯁꯤꯡ ꯀꯣ, ꯑꯣꯄꯟ ꯖꯤꯝ ꯂꯣꯏꯅ ꯍꯥꯡꯗꯣꯛꯅꯔꯦ꯫
ꯎꯝ ꯎꯝ ꯎꯝ ꯃꯥꯅꯦ ꯃꯁꯤ ꯗꯔꯀꯥꯔ ꯑꯣꯏꯔꯛꯄꯒꯤ ꯍꯧꯗꯣꯔꯛꯄꯖꯥꯠꯅꯤ꯫
ꯃꯁꯤ ꯃꯁꯤꯁꯨ ꯑꯐꯕ ꯈꯣꯡꯊꯥꯡꯅꯦꯅ ꯂꯧꯏꯀꯣ꯫
ꯃꯥꯅꯦ ꯃꯥꯅꯦ
ꯑꯩꯈꯣꯏ ꯂꯩꯀꯥꯏꯒꯤꯁꯨ ꯀ꯭ꯂꯞ ꯄꯨꯔꯤꯕ ꯑꯩꯈꯣꯏꯒꯤ ꯏꯆꯤꯟ ꯏꯅꯥꯎ ꯃꯌꯥꯝꯗꯨꯗ ꯑꯃꯛꯇꯪ ꯍꯥꯏꯔꯒ ꯍꯣꯏꯒꯤꯁꯨ ꯑꯗꯣꯝ ꯅꯥꯒꯥꯟꯒꯤ ꯏꯆꯤꯜ ꯏꯅꯥꯎꯁꯤꯡꯗꯨꯗ ꯍꯥꯏꯔꯒꯅꯦ ꯀꯔꯤ ꯀꯔꯤ ꯎꯝ ꯎꯝ ꯇꯧꯔꯒ ꯑꯃꯨꯛꯇꯪ ꯊꯝꯕꯁꯦ ꯗꯔꯀꯥꯔ ꯑꯣꯏꯔꯕꯖꯥꯠꯅꯤ ꯍꯣꯡꯗꯣꯛ ꯍꯣꯡꯖꯤꯟ ꯇꯧꯔꯒ ꯑꯗꯒꯤ ꯇꯉꯥꯏ ꯐꯗꯅꯅꯦ ꯑꯩꯈꯣꯏꯒꯤ ꯑꯦꯛꯁꯔꯁꯥꯏꯁꯀꯤ ꯏꯟꯁꯇ꯭ꯔꯛꯇꯔ ꯍꯥꯏꯒꯗ꯭ꯔꯥ
ꯑꯥ
ꯅꯠꯇ꯭ꯔꯒꯅ ꯂꯩꯀꯥꯏ ꯂꯩꯀꯥꯏꯒꯤꯗꯨꯗ ꯑꯗꯨꯝ ꯁꯣꯏꯗꯅ ꯌꯥꯎꯔꯝꯒꯅꯤ ꯂꯩꯀꯥꯏ ꯑꯃ ꯂꯩꯕꯅꯤꯅ
ꯍꯣꯏ ꯍꯣꯏ ꯇ꯭ꯔꯦꯅꯔꯒꯨꯝꯕ ꯑꯃ ꯗꯔꯀꯥꯔ ꯇꯥꯕꯗꯣ
ꯎꯝ ꯎꯝ ꯑꯗꯨꯒꯨꯝꯕ ꯑꯃ ꯑ ꯇꯧꯔꯀꯥꯟꯁꯤꯗ ꯅꯨꯡꯇꯤꯒꯤ ꯑꯌꯨꯛ ꯁꯤꯁꯤꯗ ꯑꯩꯈꯣꯏ ꯃꯥꯏꯛ ꯇꯉꯥꯏ ꯐꯗꯅ ꯍꯧꯗꯣꯔꯛꯄ ꯃꯇꯝꯗꯗꯤ ꯃꯥꯏꯛꯇ ꯂꯥꯎꯔꯁꯨ ꯌꯥꯕꯖꯥꯠꯅꯤ ꯃꯌꯥꯝ ꯊꯣꯛꯄꯤꯔꯛꯑꯣ ꯑꯦꯛꯁꯔꯁꯥꯏ ꯇꯧꯔꯁꯤ ꯍꯥꯏꯔꯒ ꯅꯨꯡꯇꯤꯒꯤ ꯄꯨꯟꯅ ꯑꯍꯜ ꯂ ꯅꯍꯥꯛ ꯈꯥꯛꯇꯅ ꯄꯨꯟꯅ ꯑꯦꯛꯁꯔꯁꯥꯏ ꯇꯧꯃꯤꯟꯅꯕꯒꯤ ꯆꯠꯅꯕꯤ ꯑꯃꯈꯛꯁꯦ ꯃꯐꯝ ꯈꯨꯗꯤꯡ ꯍꯧꯗꯣꯛꯄꯁꯤ ꯇꯉꯥꯏ ꯐꯗ꯭ꯔꯕ ꯈꯟꯒꯠꯂꯛꯑꯦꯕ ꯃꯔꯝꯗꯤ ꯍꯧꯖꯤꯛꯀꯥꯟꯁꯤ ꯎ ꯎꯝ ꯍꯧꯖꯤꯛꯀꯟꯁꯦ ꯑ ꯆꯍꯤ ꯃꯔꯐꯨꯒ ꯄꯨꯟꯁꯤꯕꯁꯤ ꯌꯥꯝꯅ ꯄꯨꯟꯁꯤꯕꯒꯤ ꯃꯑꯣꯡꯗ ꯈꯟꯖꯤꯜꯂꯛꯑꯦ
ꯎꯝ ꯍ
ꯊꯥꯏꯅꯗꯤ ꯑꯍꯜ ꯂꯃꯟꯁꯦ ꯆꯍꯤ ꯆꯥꯝꯃ ꯁꯨꯔꯐꯥꯎꯕ ꯋꯥꯔꯤ ꯋꯥꯇꯥꯏ ꯐꯖꯅ ꯁꯥꯟꯅꯕ ꯑꯗꯨꯝ ꯌꯥꯕ ꯑꯗꯨꯝ ꯇꯧꯋꯤ
ꯑ ꯍꯣ
ꯁꯤ ꯆꯍꯤ ꯃꯔꯐꯨꯁꯤ ꯌꯥꯝ ꯁꯥꯡꯉꯕ ꯍꯨꯝꯗ꯭ꯔꯥꯒ ꯌꯧꯁꯤꯜꯂꯛꯑꯒꯗꯤ ꯃꯇꯝ ꯉꯥꯏꯕꯒꯤ ꯐꯤꯕꯝ ꯂꯥꯛꯁꯤꯜꯂꯛꯑꯦꯕ
ꯎꯝ
ꯃꯁꯤ ꯍꯣꯢ ꯔꯣꯝꯒꯤꯁꯨ ꯇꯥꯟꯅꯔꯣ ꯀ꯭ꯂꯕ ꯃꯩꯔꯥ ꯑꯩꯈꯣꯏꯁꯨ ꯇꯥꯟꯅꯔꯒꯦ ꯃꯁꯤ ꯍꯧꯗꯣꯛꯅꯔꯒ ꯑꯃꯨꯛꯇꯪ ꯇꯧꯁꯤ ꯁꯤꯅꯤ ꯑꯩꯈꯣꯏ ꯃꯌꯥꯝ
ꯇꯧꯁꯤ ꯇꯧꯁꯤ ꯑꯗꯨ ꯀꯩꯅꯣ ꯇꯧꯕ ꯑꯥ ꯃꯐꯝꯗꯤ ꯈꯔ ꯆꯥꯎꯕ ꯃꯐꯝ ꯑꯝꯗꯀꯣ ꯑꯗꯨꯝ ꯄꯨꯜꯂꯒ ꯀꯝꯃꯨꯅꯤꯇꯤ ꯍꯣꯜꯒꯨꯝꯕ ꯑꯗꯒꯤ ꯑꯥ
ꯂꯥꯝꯄꯥꯛꯀꯨꯝꯕ
ꯍꯣꯏ ꯍꯣꯏ ꯂꯝ ꯈꯔ ꯆꯥꯎꯕ ꯃꯐꯝ ꯑꯝꯗ ꯑꯩꯈꯣꯏ ꯃꯥꯏꯀꯩ ꯑꯃ ꯑꯅꯤꯗꯒꯤ ꯄꯨꯂꯞ ꯄꯨꯟꯁꯤꯜꯂꯒ ꯃꯌꯥꯝꯒꯤꯁꯨ ꯀꯩꯅꯣ ꯇꯧꯅꯕ ꯑꯣꯏꯅ ꯑꯗꯨꯃꯥꯏꯅ ꯇꯧꯕꯅ ꯐꯒꯗꯧ ꯃꯥꯜꯂꯦ
ꯃꯥꯅꯤ
ꯂꯩꯀꯥꯏ ꯑꯃꯒꯤ ꯑꯣꯏꯅ ꯄꯨꯟꯅ ꯊꯣꯛꯂꯛꯎꯗꯤ ꯌꯥꯔꯣꯏꯕ ꯃꯗꯩꯗ ꯑꯩꯈꯣꯏꯒꯤ ꯑꯦꯛꯁꯔꯁꯥꯏꯁ ꯄꯥꯝꯕ ꯑꯗꯒꯤ ꯀꯩꯅꯣ ꯇꯧꯕ ꯍꯦꯜꯀꯤ ꯀꯩꯅꯣꯗ ꯈꯤꯇꯪ ꯊꯋꯥꯏ ꯌꯥꯎꯕ ꯀꯥꯡꯕꯨꯗꯣ ꯑ ꯑꯗꯨꯒꯨꯝꯕ ꯑꯗꯣ ꯂꯩꯀꯥꯏ ꯑꯃꯗꯒꯤ ꯇꯔꯥ ꯇꯔꯥꯃꯨꯛ ꯊꯣꯛꯂꯛꯑꯁꯨ ꯀꯣ ꯑꯩꯈꯣꯏ ꯑꯅꯤ ꯑꯍꯨꯝ ꯂꯩꯀꯥꯏ ꯑꯍꯨꯝꯒꯨꯝꯕ ꯄꯨꯟꯁꯤꯜꯂꯗꯤ ꯑꯗꯨꯝ ꯇꯔꯥꯃꯉꯥ ꯇꯔꯥꯃꯉꯥ ꯊꯣꯛꯂꯁꯨ ꯃꯤ ꯀꯨꯟꯊ꯭ꯔꯥ ꯅꯤꯐꯨꯗꯤ ꯑꯗꯨꯝ ꯌꯧꯅꯤꯗꯅ ꯑꯗꯨꯃꯥꯢ ꯌꯣꯒꯕꯨ ꯑꯣꯏꯔꯦ ꯑꯗꯒꯤ ꯑꯩꯈꯣꯏꯒꯤ ꯖꯨꯝꯕꯥꯕꯨ ꯑꯣꯏꯔꯦꯀꯣ ꯍꯧꯖꯤꯛ ꯖꯨꯝꯕꯥ ꯖꯨꯝꯕ ꯆꯣꯡꯕ ꯌꯥꯝ ꯇꯧꯅꯔꯤꯗꯅ
ꯃꯥꯅꯤ ꯃꯥꯅꯤ ꯍꯛꯆꯥꯡ ꯑꯩꯈꯣꯏꯒꯤ ꯃꯥꯡꯊꯣꯛꯄ ꯌꯥꯕ ꯁꯥꯖꯦꯜ ꯈꯔ ꯁꯤꯗꯩꯁꯤꯗ
ꯍꯣꯏ ꯍꯣꯏ
ꯃꯁꯤ ꯑꯩꯗꯤ ꯅꯍꯥꯟꯈꯣꯏꯕꯨ ꯈꯜꯂꯨꯗꯦ ꯏꯆꯤꯟ ꯏꯅꯥꯎ ꯋꯥꯔꯤ ꯁꯥꯟꯅꯔꯀꯥꯟꯗ ꯑꯥꯏꯗꯤꯌꯥꯁꯤ ꯂꯥꯛꯑꯦ ꯃꯁꯤ ꯌꯥꯝ ꯗꯔꯀꯥꯔ ꯑꯣꯏꯔꯛꯑꯕ ꯖꯥꯠꯅꯤ
ꯑꯩꯈꯣꯏ ꯃꯅꯥꯛꯇꯩꯅꯦ ꯀ꯭ꯂꯕ ꯄꯥꯏꯔꯤꯕ ꯑꯉꯥꯡꯗꯨꯁꯨ ꯑꯩꯈꯣꯏꯁꯨ ꯃꯉꯥ ꯇꯔꯨꯛ ꯃꯣꯏꯒꯤ ꯄ꯭ꯔꯁꯤꯗꯦꯟ ꯑꯣꯏ ꯁꯦꯀ꯭ꯔꯦꯇꯔꯤ ꯑꯣꯏ ꯃꯣꯏ ꯇꯧꯔꯒ ꯇꯥꯟꯅꯔꯒ
ꯇꯧꯔꯒꯇꯪ ꯑꯥ ꯍꯪꯗꯣꯛꯄ ꯇꯥꯏꯌꯦ
ꯍꯣꯏ ꯍꯣꯏ ꯍꯧꯗꯣꯛꯁꯦ ꯑꯩꯈꯣꯏ ꯑꯩꯁꯨ ꯑꯥ ꯀ꯭ꯂꯕꯀꯤ ꯑꯩꯁꯨ ꯊꯧ ꯄꯨꯕ ꯌꯥꯎꯖꯔꯤꯌꯦ
ꯌꯦ ꯐꯩꯅꯦ ꯑꯥ
ꯑꯥꯗ ꯑꯗꯨꯗꯤ ꯑꯩꯅ ꯑꯃꯨꯛ ꯑꯩꯈꯣꯏꯒꯤ ꯂꯩꯀꯥꯏꯗꯨꯗ ꯁꯤꯁꯤ ꯇꯧꯔꯒ ꯍꯧꯗꯣꯛꯑꯒ ꯑꯁꯨꯃꯥꯏꯟ ꯇꯧꯗꯅ ꯀ꯭ꯂꯕ ꯑꯅꯤ ꯑꯍꯨꯝꯒꯤ ꯑꯥ ꯀꯩꯅꯣ ꯇꯧꯔꯀꯥꯟꯗ ꯑꯩꯈꯣꯏ ꯄꯨꯟꯖꯤꯜꯂꯒ ꯁꯨꯃꯥꯏꯟ ꯁꯨꯃꯥꯏꯟ ꯇꯧ ꯃꯣꯏ ꯌꯥꯕ꯭ꯔꯥꯗꯣ ꯑꯩꯈꯣꯏ ꯈꯟꯅꯔꯒ ꯀꯩꯅꯣ ꯇꯧꯕ ꯑꯗꯨꯝ ꯌꯥꯅꯤ ꯀꯩꯅꯣ ꯑꯗꯣ ꯄꯨꯣꯈꯠꯂꯒ
ꯁꯤ ꯌꯥꯝꯅ ꯉꯁꯤꯃꯛ ꯍꯦꯛꯇ ꯍꯣꯔꯦꯟ ꯅꯨꯗꯥꯡ ꯋꯥꯏꯔꯝ ꯍꯦꯛꯇ ꯍꯧꯗꯣꯛ ꯇꯥꯏ
ꯍꯣꯏ ꯑꯝ
ꯁꯤ ꯌꯥꯝ ꯐꯥꯖꯕ ꯑꯥꯏꯗꯤꯌꯥ ꯑꯃ ꯑꯣꯏꯔꯦ ꯅꯠꯇ꯭ꯔꯒꯗꯤ ꯍꯛꯆꯥꯡꯁꯦ ꯂꯣꯏꯅ ꯁꯣꯟꯖꯤꯟꯅꯔꯦꯕ ꯑꯗꯥꯒꯤ ꯋꯦꯠ ꯍꯦꯟꯕꯒꯤ ꯃꯔꯣꯟ ꯑꯃ ꯆꯤꯟꯖꯥꯛ ꯃꯔꯣꯟ ꯑꯃ
ꯑꯝ
ꯑꯥ ꯂꯦꯡ ꯑꯣꯠꯇꯕꯅ ꯃꯔꯣꯟ ꯑꯃꯥ ꯌꯥꯗ꯭ꯔꯦꯕ ꯂꯥꯏꯅꯥ ꯂꯣꯏ ꯆꯦꯟꯅꯔꯦ ꯑꯉꯥꯡꯁꯤ ꯑꯗꯨꯏ ꯃꯊꯛꯇ ꯇꯟꯖꯟꯕ ꯑꯃꯁꯨ ꯌꯥꯎꯔꯤ ꯑꯉꯥꯡꯁꯤꯡꯗ ꯁꯤꯒꯤ ꯄꯣꯠꯁꯤꯅ ꯑꯝꯇꯪ ꯍꯣꯠꯅꯁꯤꯁꯤꯅ ꯑꯩꯈꯣꯏ ꯃꯌꯥꯝ ꯇꯧꯔꯒ ꯑꯇꯣꯞꯄ ꯁꯨꯒꯔ ꯅꯠꯇꯕꯗꯗꯤ ꯑꯇꯣꯞꯄ ꯊꯣꯏꯗꯣꯛꯄꯗꯤ ꯌꯥꯎꯗꯦꯀꯣ
ꯑ ꯥ ꯑꯩꯗꯤ ꯑꯩꯃꯛꯇꯤ ꯂꯩꯇꯦ ꯑꯗꯨꯒ ꯏꯃꯥꯁꯦ ꯀꯤ ꯀꯤꯠꯅꯤꯁꯨ ꯈꯔ ꯕꯦꯔꯥ ꯂꯩꯔꯦ ꯑꯗꯥꯒꯤ ꯍꯥꯔꯠ ꯄ꯭ꯔꯣꯕ꯭ꯂꯦꯝꯁꯨ ꯑꯣꯏꯔꯦ ꯍꯣꯏ ꯆꯍꯤ ꯃꯞ ꯐꯨ ꯃꯥꯥꯊꯣꯏ ꯅꯤꯊꯣꯏ ꯁꯨꯔꯛꯑꯕꯅꯤꯅ ꯃꯥꯁꯤ ꯈꯤꯇꯪ ꯀꯩꯅꯣ ꯇꯧꯋꯦ ꯑꯗꯨ ꯗꯥꯛꯇ꯭ꯔꯗ ꯑꯗꯨꯝ ꯍꯣꯁꯄꯤꯇꯥꯜꯗ ꯑꯗꯨꯝ ꯆꯪꯛꯒꯠ ꯆꯠꯂꯤ ꯀꯩꯅꯣ ꯇꯧꯔꯒ ꯃꯇꯝ ꯃꯇꯝꯒꯤ ꯑꯣꯏꯕ ꯍꯤꯗꯥꯛ ꯀꯣ ꯑꯗꯨꯝ ꯗꯥꯛꯇ꯭ꯔꯅꯁꯨ ꯑꯗꯨꯝ ꯇ꯭ꯔꯤꯠꯃꯦꯟ ꯇꯧꯔꯛꯏ ꯑꯗꯨꯝ ꯏꯔꯛꯑꯦ
ꯑꯝ ꯑꯝ ꯐꯩꯌꯦ ꯑꯗꯨꯝ ꯍꯤꯗꯥꯛ ꯂꯥꯡꯊꯣꯛ ꯆꯥꯡ ꯅꯥꯏꯅ ꯄꯤꯖꯔꯒ ꯑꯗꯨꯝ ꯌꯥꯔꯤꯕ ꯃꯇꯝꯅꯤꯗ ꯌꯥꯝꯅ ꯂꯩ
ꯍꯣꯏ ꯍꯥꯟꯅ ꯑꯃꯨꯛ ꯕꯥꯕꯥꯒꯤ ꯑꯥ ꯏꯁ ꯇ꯭ꯔꯣꯛ ꯃꯆꯥ ꯑꯃ ꯇꯧꯈꯤꯕꯗꯨꯗꯤ ꯀꯃꯥꯏꯟ ꯀꯃꯥꯏꯟ ꯇꯧꯈ꯭ꯔꯦ ꯑꯗꯨꯗꯤ
ꯑꯗꯨꯃꯗꯤ ꯔꯤꯀꯚꯔ ꯇꯧꯔꯦ ꯔꯤꯀꯚꯔ ꯍꯥꯏꯕꯗꯤ ꯄꯨꯔꯥ ꯅꯣꯔꯃꯦꯜꯒꯤ ꯇꯥꯏꯞꯇ ꯑꯍꯥꯟꯕ ꯇꯧꯕꯗꯨꯗꯗꯤ ꯆꯤꯟꯁꯤ ꯄꯩꯊꯔꯒ ꯑꯗꯩ ꯈꯨꯠ ꯑꯣꯏꯁꯤ ꯆꯤꯡꯒ꯭ꯔꯗꯤ ꯌꯥꯝ ꯑꯦꯛꯇꯤꯚ ꯑꯣꯏꯗꯕꯅꯦꯕ ꯑꯗꯩꯗꯤ ꯃꯈꯣꯏꯒꯤ ꯍꯤꯗꯥꯛ ꯈꯔ ꯆꯥꯔꯒ ꯑꯗꯩꯗꯤ ꯌꯥꯝ ꯆꯥꯎꯍꯧꯗꯕ ꯍꯥꯏꯇꯔꯦ ꯑꯗꯨꯅ ꯄꯨꯔꯥ ꯎꯝ ꯄꯨꯔꯥ ꯃꯥꯏꯜ ꯏꯁꯇ꯭ꯔꯣꯛ ꯑꯣꯏꯕ ꯑꯗꯨꯅ ꯔꯤꯀꯚꯔ ꯇꯧꯔꯕꯅꯦꯕ ꯑꯗꯨꯏ ꯃꯇꯨꯡꯗ ꯑꯃꯨꯛ ꯈꯔ ꯃꯇꯝ ꯈꯔ ꯂꯩꯔꯒ ꯄꯨꯔꯥ ꯅꯣꯔꯃꯦꯜꯗꯧꯅ ꯆꯠꯄ ꯈꯣꯠꯄ ꯇꯧꯔꯦ ꯑꯗꯨꯀꯥꯟꯗ ꯑ ꯁꯥ ꯉꯥ ꯈꯔ ꯆꯥꯁꯤꯜꯂꯨꯕ ꯑꯗꯒꯤ ꯑꯃꯨꯛ ꯑꯃꯨꯛ ꯇꯧꯔꯛꯇꯅ ꯇꯧꯕꯗꯒꯤꯗꯤ ꯍꯧꯖꯤꯛ ꯐꯥꯎꯗ ꯆꯠꯊꯣꯛ ꯆꯠꯁꯤꯟ ꯇꯧꯋꯤ ꯑꯃꯃꯨꯛ ꯇꯧꯏ ꯑꯗꯨ ꯉꯥꯡꯕꯗ ꯁꯦꯡꯗꯕ ꯆꯤꯟ ꯋꯥ ꯉꯥꯡꯊꯣꯛꯄ ꯉꯝꯗꯕ ꯍꯥꯏꯗꯤ
ꯍꯣꯏ ꯏꯐꯥ ꯐꯥꯖꯤꯟꯕꯗꯣ ꯎꯝ ꯑꯥ
ꯑꯗꯒꯤ ꯆꯠꯄꯗ ꯌꯥꯝꯅ ꯑꯦꯛꯇꯤꯞ ꯑꯣꯏꯅ ꯆꯠꯇꯕ ꯆꯠꯈꯤ ꯆꯠꯂꯤ ꯑꯗꯨꯒ ꯒꯥꯔꯤ ꯊꯧꯕ ꯈꯣꯠꯄ ꯗꯤ ꯇꯧꯋꯤ ꯑꯗꯨꯒ ꯌꯥꯝꯅ ꯑꯦꯛꯇꯤꯚ ꯑꯣꯏꯕ ꯉꯝꯗꯕꯗꯧꯅ ꯇꯧꯔꯦ ꯑꯃ ꯗꯣꯛꯇꯔꯁꯤꯡꯅꯁꯨ ꯍꯥꯏꯕꯨꯗꯤ ꯍꯥꯏꯔꯛꯈꯤꯕꯅꯦ ꯑꯩꯈꯣꯏꯅ ꯑ ꯊꯧꯋꯥ ꯁꯥꯗꯕ ꯍꯥꯏꯒꯗ꯭ꯔꯥ ꯅꯠꯇ꯭ꯔꯒ ꯄꯦꯁꯦꯟ ꯃꯁꯥꯅ ꯍꯥꯏꯒꯗ꯭ꯔꯥ ꯑꯦꯅꯤ ꯋꯥꯟꯁ ꯑꯃꯨꯛꯇꯪ ꯏꯁꯇ꯭ꯔꯣꯛ ꯇꯧꯈ꯭ꯔꯒꯗꯤ ꯑꯃꯨꯛ ꯔꯤꯍꯤꯠ ꯇꯧꯕꯁꯦ ꯑꯦꯅꯤꯇꯥꯏꯝ ꯑꯗꯨꯝ ꯇꯧꯕ ꯌꯥꯎꯒꯅꯤ ꯅ ꯆꯥꯕ ꯊꯛꯄ ꯑꯃ ꯑꯃ ꯆꯦꯛꯁꯤꯜꯂꯨꯅ ꯑ ꯍꯥꯏꯗꯤ ꯍꯥꯏꯔꯛꯈꯤꯕꯅꯦ ꯑꯗꯨꯕꯨ ꯁꯨꯝ ꯐꯒꯠꯂꯛ ꯑꯗꯨꯒ ꯌꯥꯔꯗꯧꯕꯣꯏ ꯅꯤꯡꯗꯅ ꯈꯔ ꯇꯧꯔꯨꯕꯗꯒꯤ ꯑꯃꯨꯛ ꯔꯤ ꯍꯤꯠ ꯇꯧꯔꯛꯇꯅ ꯃꯁꯥꯗꯣ ꯅꯣꯔꯃꯦꯜ ꯍꯥꯏꯗꯤ ꯐꯨꯜ ꯔꯤꯀꯕꯔ ꯇꯧꯕ ꯉꯝꯗꯅ ꯂꯩꯔꯤ ꯍꯧꯖꯤꯛꯐꯥꯎꯗ ꯑꯗꯨꯒ ꯀꯥ ꯍꯦꯟꯅ ꯆꯠꯄ ꯈꯣꯠꯄ ꯉꯝꯗꯕꯃꯛꯇꯤ ꯅꯠꯇꯦ ꯑꯗꯨꯝ ꯆꯠꯂꯤ ꯉꯥꯡꯉꯤ ꯑꯗꯨꯝ ꯁꯦꯡꯕ ꯋꯥꯠꯄ ꯑꯗꯩ ꯆꯠꯄꯗ ꯑꯦꯛꯇꯤꯚ ꯑꯣꯏꯗꯕ ꯑꯗꯨꯝꯕꯗꯨ ꯇꯧꯔꯒ ꯂꯩꯔꯦ ꯍꯧꯖꯤꯛꯁꯦ
ꯑꯣ ꯍꯩ ꯍꯤꯗꯥꯛ ꯂꯥꯡꯊꯛꯇꯤ ꯑꯗꯨꯝ ꯆꯥꯔꯤꯕ꯭ꯔꯥ ꯅꯠ ꯅꯠꯇ꯭ꯔꯒ ꯑꯦꯛꯁꯔꯁꯥꯏꯁ ꯇꯧꯔꯨꯔꯒ ꯎꯝ
ꯇꯧꯔꯦ ꯑꯗꯨꯒ ꯑ ꯑꯩꯈꯣꯏꯒꯤ ꯎꯝ ꯁꯨꯒꯔ ꯒꯥꯛꯇꯤ ꯀꯟꯇ꯭ꯔꯣꯜꯗ ꯂꯩꯕꯁꯤ ꯀꯨꯏꯔꯦꯕꯀꯣ ꯑꯗꯩ ꯕꯤ ꯄꯤ ꯁꯨ ꯑꯗꯨꯒ ꯉꯁꯥꯏ ꯍꯥꯟꯅ ꯁꯣꯛꯆꯤꯟꯈꯤꯕꯗꯨ ꯔꯤꯀꯕꯔ ꯇꯧꯕꯁꯦ ꯄꯥꯛ ꯉꯝꯗꯕ ꯍꯥꯏꯇꯥꯔꯦ ꯆꯍꯤꯒ ꯌꯥꯝꯁꯤꯜꯂꯛꯄꯒ ꯍꯣꯏ ꯐꯔꯦ ꯐꯔꯦ ꯏꯌꯥꯝꯕ ꯑꯗꯨꯗꯤ ꯏꯆꯤꯟ ꯏꯅꯥꯎ ꯑꯃꯨꯛ ꯐꯥꯎꯅꯔꯁꯦ ꯉꯁꯤꯒꯤꯗꯤ ꯊꯝꯃꯒꯦ
ꯍꯣꯏ ꯍꯣꯏ ꯐꯔꯦ ꯐꯔꯦ ꯎꯝ ꯎꯝ ꯎꯝ